ꯄꯕꯣ
ꯇꯥꯏꯇꯥꯔ
ꯀꯗ ꯔꯃꯤꯅꯥꯣ
ꯇꯨꯝꯃꯁꯤꯖꯤ ꯇ ꯃꯥꯅꯦ
ꯎ
ꯊꯁꯤꯀꯣ
ꯇꯨꯝꯗ꯭ꯔꯤꯗꯣ
ꯉꯕ
ꯉꯜꯂꯤ
ꯕꯣꯟ ꯐꯗꯤ ꯅꯨꯡꯉꯥꯏꯇꯦ
ꯕꯣ ꯀꯃꯥꯏ ꯀꯃꯥꯏꯅ ꯇꯧꯔꯒꯦ ꯑꯩꯗꯤ ꯌꯦꯡꯕ ꯌꯦꯡꯒꯦꯅꯦ
ꯅꯨꯡꯉꯥꯏꯇꯦ ꯂꯝꯗꯣ ꯃꯦꯟꯃꯥꯟ ꯇꯥꯗꯦꯅ ꯌꯦꯡꯗ꯭ꯔꯦꯗ
ꯍ ꯉꯍ ꯂꯩꯒ ꯏꯇꯅꯥ ꯂꯩꯒ
ꯐ꯭ꯔꯥꯟꯁ ꯂꯩꯔꯤꯗꯥꯏꯅꯦ ꯄꯨꯡ ꯑꯅꯤ ꯃꯈꯥꯏꯗ
ꯑꯥ ꯂꯩꯔꯅꯤ ꯂꯩꯅꯤ ꯑꯅꯤ ꯃꯈꯥꯏꯔꯣ ꯑꯍꯨꯝ ꯃꯈꯥꯏꯔꯣꯃꯥꯏꯅꯤ
ꯑ ꯃꯈꯥꯏ ꯃꯥꯂ
ꯎꯝ
ꯐ꯭ꯔꯥꯟꯁꯁꯦ ꯈꯔ ꯅꯨꯡꯉꯥꯏꯅ
ꯎꯝ ꯀꯥꯟ ꯁꯛꯇꯤꯦ ꯇꯧ ꯃꯥꯂꯦ ꯁꯤꯅꯤꯒꯦ ꯑꯣꯗꯗ꯭ꯔ ꯂꯩ ꯎꯝ
ꯇꯔ ꯃꯈ ꯍꯥꯏꯥꯏꯗꯦ
ꯇꯔꯥ ꯑꯃ ꯈꯥꯏꯖꯅꯤ
ꯌꯃꯗ꯭ꯔꯣ
ꯌꯦꯗꯨꯨꯅꯦ
ꯃꯤꯁꯤꯞ ꯐꯦꯟꯗꯤ ꯅꯠꯇꯕꯅꯤꯅ ꯈꯪꯗꯦꯅꯤ ꯌꯦꯡꯉꯗ꯭ꯔ ꯌꯦꯡꯉꯣꯏꯗ꯭ꯔꯥ
ꯎꯝ ꯑꯦ ꯅꯠꯄ ꯅꯠꯇꯕ ꯌꯦꯡꯒꯗꯕꯅꯤꯗ
ꯎꯝ ꯃꯣꯏ ꯀꯥꯒꯤꯅꯤꯗ
ꯀꯥꯏꯅꯤ ꯀꯥꯏꯅꯤ
ꯍꯝ
ꯕꯦꯠꯇꯤꯡ ꯇꯧꯗ꯭ꯔꯣ
ꯦꯁꯤꯒ ꯇꯧꯗ꯭ꯔꯦ ꯥꯟ ꯊꯨꯔꯅꯦ ꯇꯧꯝ ꯗ꯭ꯔꯣ ꯗ꯭ꯔꯣ ꯇꯧꯁꯤꯜꯂꯛꯄ ꯑꯩ ꯀꯣꯛ ꯂꯥꯎꯈꯠꯂꯛꯇ꯭ꯔ
ꯑꯣ
ꯕꯦꯗꯤꯤꯡꯗ ꯁꯨꯃꯥꯏꯅ ꯇꯧꯋꯦꯕ ꯑꯀꯥꯗꯣ ꯃꯤꯈꯩꯗꯨꯅ ꯄꯩꯁꯥꯗꯣ ꯄꯤꯛꯍꯜꯂꯦꯕ
ꯑꯥ ꯇꯧꯕꯅꯤ ꯇꯧꯕꯅꯦ ꯑꯗ ꯑꯁ ꯃꯣꯏꯗꯣ ꯕꯤꯔꯥꯅꯤ ꯑꯗ
ꯊꯥꯔꯒ ꯃꯨꯠꯇ꯭ꯔꯣ ꯑꯃꯨꯛ ꯆꯠꯁꯜꯂꯛꯄꯗꯨꯗꯤ ꯑꯩ ꯀꯣꯛꯁꯤ ꯉꯥꯎ ꯍꯠꯂꯛꯑ ꯇꯧꯗ꯭ꯔꯦ ꯅꯗꯨꯗꯒꯤꯗꯤ
ꯒ꯭ꯌꯥꯟꯒ ꯇꯥꯔꯤꯗ ꯃꯣꯏꯒꯤ ꯕꯦꯗꯤꯡ ꯈꯨꯇꯧꯁꯦ
ꯑꯗꯗꯤ ꯨꯒꯜ ꯐꯂꯗꯦ
ꯎꯝ
ꯍꯟꯗꯛꯇꯤ ꯌꯨꯝꯗꯨꯒꯤ ꯆꯦꯠ ꯆꯜꯂꯣꯏꯗ꯭ꯔꯣ
ꯌꯨꯝꯗ ꯆꯠꯂꯔꯣꯏꯗ ꯌꯨꯝꯗ ꯃꯃꯥꯡ ꯍꯟꯇꯛ ꯈꯔ ꯌꯨꯝ ꯆꯠꯂꯨꯔꯦ ꯑꯗꯨꯗꯨꯅ ꯆꯠꯅꯤꯡꯗ꯭ꯔꯦꯗꯩ ꯌꯨꯝꯗꯒ ꯑꯦ ꯑꯗꯨꯗꯣ ꯆꯠꯇꯕꯗꯤ ꯌꯥꯔꯣꯏꯅꯦ ꯍꯧꯖꯤ ꯂ ꯂ ꯁꯤꯡꯎꯕ ꯇꯧꯔꯛꯑꯅꯤ ꯑꯩꯅ ꯇꯧꯔꯛꯑꯗꯕꯅꯤꯅ ꯃꯇꯝ ꯌꯧꯔꯛꯑꯕꯅꯤꯅꯦ
ꯂꯧꯒ ꯁꯨꯕꯔꯣ ꯅꯪꯕꯣ
ꯀꯩꯅꯣꯅꯦ ꯍꯥꯏꯁꯨ ꯑꯩꯈꯣꯏꯁꯨ ꯅꯨꯄꯥꯅꯤꯅꯦ ꯑꯩꯈꯣꯏꯁꯨ ꯃꯤꯅꯤꯅꯦ ꯅꯪꯕꯣ
ꯂꯧ ꯀꯌꯥꯝ ꯎꯏꯕ ꯅꯣꯏꯒꯤ
ꯌꯥꯝ ꯎꯗꯦꯗ ꯇꯣꯡ ꯑꯍꯨꯝ ꯍꯥꯏꯕ꯭ꯔꯥ ꯀꯩꯅꯣꯝ ꯍꯥꯏꯕꯅꯦ ꯑꯩꯗꯤ ꯈꯪꯗꯦ ꯂꯧꯒꯤ ꯃꯔꯝꯗꯤ ꯀꯌꯥ ꯀꯩꯗꯧꯗꯦ
ꯇꯣꯡ ꯍꯥꯏꯖꯦ ꯉꯥꯎꯏꯅꯦ
ꯈꯪꯗꯦ ꯑꯩꯁꯨꯨ ꯈꯪꯗꯦ ꯑꯩꯁꯨꯨ ꯒ꯭ꯌꯥꯟ ꯇꯥꯖꯗꯦ
ꯑ ꯂꯧ ꯀꯨꯝꯕ ꯍꯧꯅ ꯂꯩꯅ
ꯑꯁ ꯀꯥꯏꯗꯩꯩ ꯋꯥꯒꯔꯕ ꯊꯕꯛꯅꯦ ꯎꯝ ꯑꯗꯨꯕꯨ ꯊꯕꯛꯅꯦ ꯇꯧꯖꯩ
ꯑꯩ ꯈꯣꯏ ꯕꯥꯒꯥ ꯈꯋꯥꯡ ꯅꯥꯕꯔꯥ ꯀꯩꯅꯣ ꯇꯧꯕ
ꯎꯝ
ꯑꯩꯈꯣꯏ ꯌꯨꯝ ꯃꯅꯥꯛꯇ ꯑꯩꯈꯣꯏ ꯂꯧ ꯂꯩ
ꯅꯣꯏ ꯑꯁ ꯍꯧꯨꯖꯤꯛꯁꯦ ꯁꯥꯒ ꯁꯥꯒꯠꯂꯛꯄꯅꯦ ꯆꯤꯡꯗꯒ ꯀꯣꯏ ꯆꯠꯄ ꯅꯨꯡꯉꯥꯏꯕ ꯃꯇꯝꯅꯤꯅꯦ
ꯃꯥꯅꯦ
ꯅꯣꯏ ꯆꯠꯇꯥꯏꯅꯦ ꯅꯣꯏꯗꯤ ꯌꯥꯝ
ꯆꯠꯇꯣꯏꯅꯦ ꯆꯗꯣꯡꯅꯨꯡ ꯆꯗꯣꯡꯅꯨꯡ ꯆꯪꯕ ꯌꯥꯔꯦ
ꯀꯔꯤꯕ ꯆꯥꯗꯣꯡ ꯑꯣ ꯆꯥꯗꯣꯡ ꯑꯥ ꯆꯥꯗꯣꯡ ꯆꯠꯄ ꯌꯥꯔꯦ ꯀꯩꯝ ꯇꯧꯗ꯭ꯔꯦ
ꯎꯝ
ꯑ ꯁꯨꯝ ꯃꯣꯏ ꯀꯩꯅꯣꯗ ꯎꯔꯤ
ꯑ ꯏꯟꯁꯇꯥ ꯅꯨꯡꯗ ꯊꯥꯒꯠꯂꯛꯄꯗ
ꯎꯝ
ꯍꯧꯖꯤꯛ ꯈ꯭ꯋꯥꯏ ꯐꯖꯕ ꯃꯇꯝꯅꯤ
ꯃꯥꯅꯦ ꯃꯥꯅꯦ ꯃꯣꯏ ꯀꯩꯅꯣ ꯁꯥꯠꯄꯗꯣ ꯀꯔꯤꯅꯣ ꯑꯗꯨ ꯁꯥꯥꯟꯠꯂꯤꯗꯣ ꯑꯩꯗꯤ ꯈꯪꯗꯦꯅꯤ ꯀꯔꯤ ꯂꯩꯅꯣ
ꯂꯩꯃꯗꯤ ꯅꯥꯄꯤ ꯃꯄꯥꯟꯒ ꯁꯥꯇꯄꯗꯣ ꯆꯦꯔꯩ ꯏꯗꯨ ꯐꯖꯅ ꯁꯥꯥꯠꯂꯤꯗꯅꯥ
ꯑꯣ ꯆꯦꯔꯩ ꯑꯣꯏꯔꯝꯗꯧ ꯃꯥꯜꯂꯦ ꯃꯣꯏꯗꯣ
ꯏꯁꯤꯡ ꯑꯗꯨꯛ ꯌꯥꯝ ꯍꯟꯊꯒꯔꯕꯅꯤꯅ ꯑꯈꯣꯏꯁꯤ ꯊꯧꯕꯂ ꯂꯒ ꯍꯣꯏ ꯃꯥ ꯑꯝꯇ ꯍꯥꯏꯅꯗꯕꯅꯦꯕ
ꯎꯝ ꯑꯁ ꯃꯃꯥꯡꯗ ꯃꯃꯥꯡꯗ ꯀꯖꯝ ꯊ ꯆꯜꯂꯨ ꯔꯦ
ꯑꯥ
ꯑꯗꯨꯗ ꯑꯩꯈꯣꯏꯅ ꯆꯥꯛ ꯆꯥꯐꯝꯒꯤꯗꯣ ꯑꯃ ꯍꯧꯖꯤꯛ ꯌꯥꯝ ꯀꯟꯅ ꯀꯩꯅꯣ ꯇꯧꯅꯔꯤꯕ ꯐꯣꯇꯣ ꯚꯤꯗꯤꯑꯣ ꯅꯝꯃ ꯊꯥꯒꯠꯅꯔꯤꯕ ꯃꯌꯥꯏꯗ ꯑꯃ ꯈꯤꯜꯗ ꯂꯩꯕꯗꯣ
ꯊꯃ
ꯈꯤꯜ ꯂꯩꯕ ꯍꯥꯏꯗꯤ ꯎ ꯄꯥꯝꯕꯤ ꯍꯧꯕꯗꯣ
ꯑꯥ
ꯍꯁ ꯃꯥꯏ ꯑꯗ ꯑꯣ ꯊꯥꯒꯠ ꯗꯣ ꯍꯣꯏ ꯚꯤꯗꯤꯑꯣ ꯌꯥꯝ ꯊꯥꯒꯠꯄꯗꯣ ꯈꯪꯗ꯭ꯔꯣ ꯍꯧꯖꯤꯛ ꯍꯧꯖꯤꯛ ꯚꯤꯗꯤꯑꯣ ꯊꯥꯒꯠꯂꯤꯗꯣ ꯑꯗꯨꯒꯤꯗꯨꯗ ꯀꯩꯅꯣ ꯇꯧꯕ ꯍꯥꯏꯇꯥꯔꯦ ꯆꯥꯛ ꯀꯩꯀꯥꯗꯣ ꯊꯣꯡꯉ ꯆꯥꯗꯦꯅ ꯇꯧꯕ
ꯎꯝ
ꯑꯗ ꯃꯣꯏ ꯍꯥꯏꯁꯦ ꯑꯗꯨꯗꯤ ꯌꯥꯔꯣꯏꯁ ꯊꯅꯦꯕ
ꯑꯥ
ꯑꯇꯣꯞꯄ ꯖꯒꯥꯗꯗꯤ ꯂꯣꯏ ꯌꯥꯏꯅꯤꯀꯣ ꯍꯥꯏꯗꯤ ꯑꯇꯣꯞꯄ ꯑꯗꯨꯒꯨꯝꯕ ꯂꯩꯕ ꯖꯒꯥꯗꯨ ꯂꯣꯏ ꯌꯥꯏꯅꯤꯀꯣ ꯑꯩꯈꯣꯏꯅ ꯆꯥꯛ ꯊꯣꯡꯉ ꯆꯥꯒꯦ ꯇꯧꯕꯁꯨ ꯅꯠꯇꯦ ꯑꯗꯨꯗꯣ ꯃꯈꯥꯗꯅ ꯆꯥꯛ ꯊꯣꯡ ꯏꯟꯖꯥꯡꯗꯣ ꯊꯣꯡꯉꯒ ꯃꯊꯛꯇꯨꯗ ꯐꯛ ꯊꯥꯔ ꯆꯥꯒꯦ ꯇꯧ ꯌꯥ ꯑꯥꯗꯕꯤꯅꯤꯟ
ꯍꯥꯎꯅꯔꯕ
ꯑꯥ ꯃꯣꯏꯒꯤ ꯃꯔꯝꯅꯦ ꯍꯥꯏꯕꯒꯤ ꯑꯩꯒꯤ ꯍꯦꯛꯇ ꯑꯁ ꯑꯩꯈꯣꯏꯅ ꯍꯥꯏꯔꯤꯁꯤ ꯇꯧ ꯅꯠꯇ꯭ꯔꯗꯤ ꯐꯖ ꯐꯖꯅ ꯅꯣꯏꯒꯤ ꯅꯨꯡꯉꯥꯏꯅ ꯆꯥꯔꯍꯟꯈꯣ ꯅꯣꯏ ꯂꯝ ꯍꯦꯜꯂꯛꯑꯗꯤ ꯐꯔꯛ ꯇꯥꯅꯅꯤꯒ ꯍꯥꯏꯔ ꯄꯖꯎ ꯍꯧ ꯆꯨꯀꯦ ꯑꯩꯈꯣꯏꯁꯨ ꯀꯩꯝ ꯍꯥꯏ ꯉꯝꯗꯦ
ꯊꯥꯏꯅꯕ ꯑꯗꯨꯃꯥꯏꯅ ꯇꯧꯅꯕꯗ ꯑꯩꯒꯥꯏ ꯊꯨꯒꯥꯏꯔꯤꯅꯤꯅꯦ
ꯑꯣ ꯀꯥꯏꯆꯔꯗ
ꯆꯗꯗ
ꯎꯝ ꯑꯗꯨ ꯃꯣꯏ ꯌꯁ ꯕꯤꯔꯥ ꯀꯥꯏꯗꯦ
ꯑꯗꯨ ꯀꯃꯥꯏꯅ ꯇꯧꯒꯦꯗ ꯋꯥꯏ ꯇꯝꯃꯛꯀꯦꯕ
ꯎꯝ
ꯍꯣꯏ ꯆꯠꯂꯦ ꯣꯏꯗꯥꯋꯥꯏꯔ ꯑꯣꯏꯅ ꯆꯠꯂꯤꯁꯦ ꯑꯍꯥꯟꯕ ꯍꯧꯒꯔꯛꯄ ꯇꯥꯏꯃꯤꯡꯗꯅꯦꯕ ꯆꯥꯗꯣꯡꯁꯦ
ꯑꯥ
ꯆꯠꯂꯒ ꯃꯣꯏ ꯊꯥꯏꯅꯗꯤ ꯈꯣꯏ ꯆꯨꯞꯄ ꯇꯤꯛꯀꯦꯠ ꯌꯥꯝ ꯀꯛꯑꯝꯃꯦꯕ
ꯑꯥ
ꯇꯤꯛꯀꯦꯠ ꯈꯛꯇꯅ ꯇꯧꯕꯁꯤꯗ ꯑꯩꯈꯣꯏꯅ ꯇꯤꯛꯀꯦꯠꯁꯦ ꯀꯛꯇꯕ ꯍꯥꯏꯇꯥꯔꯦ
ꯑꯥ
ꯃꯣꯏ ꯊꯦꯡꯅꯗꯕꯩ ꯀꯛꯇꯕ ꯑꯗꯨꯗꯒꯤ ꯃꯤ ꯑꯇꯣꯞꯄ ꯃꯣꯏꯗꯤ ꯀꯛꯅꯕ ꯃꯤ ꯂꯩꯕ ꯅꯠꯇꯦꯕ ꯑꯔꯥꯞ ꯑꯔꯥꯞꯄꯗ ꯣꯇꯤꯒꯤ ꯀꯥꯕ ꯀꯛꯇ꯭ꯔꯤꯕ ꯍꯪꯉꯤꯗꯅ
ꯎꯝ
ꯂꯣꯏ ꯄꯩꯁꯥ ꯂꯧꯕꯤꯅꯦ ꯃꯣꯏ ꯃꯈꯨꯟꯅꯤꯅ
ꯎꯝ
ꯑꯗꯨꯃꯥꯏꯅ ꯇꯧꯔꯒ ꯑꯥ ꯆꯤꯡ ꯃꯈꯥꯗ ꯐꯨꯅꯔꯒ ꯍꯜꯂꯛꯑꯕ
ꯎꯝ
ꯆꯤꯡ ꯈꯨꯟ ꯃꯣꯏꯒꯤ ꯆꯤꯡ ꯈꯨꯟꯗꯣ ꯐꯥꯕꯗꯒꯤ ꯃꯣꯏ ꯄꯥꯎ ꯄꯤꯅ ꯂꯩꯔꯕ ꯖꯥꯠꯅꯤꯗꯅ ꯑꯩ ꯁꯤꯁꯤꯡꯗꯒꯕꯨ ꯑꯗꯨꯝ ꯊꯣꯣꯟꯖ ꯒꯥꯔꯤ ꯌꯦꯦꯄ ꯀꯥꯏ ꯀꯥꯏꯗꯔ ꯄꯥꯁꯟ ꯇ ꯎꯔ ꯍ ꯁꯥꯡꯒꯦ
ꯅꯣꯏ ꯑꯗꯨꯝꯕ ꯆꯥꯎꯈꯠꯇꯕꯒꯤ ꯊꯕꯛꯇꯗ ꯇꯧꯔ ꯌꯥꯗꯦꯕ
ꯎꯝ ꯃꯣꯏ ꯈꯨꯟꯁꯤꯡ ꯊꯨꯝꯕ ꯍꯧꯒꯠꯂꯛꯄꯗ ꯑꯁ ꯃꯣꯏ ꯈꯨꯟꯒꯤ ꯍꯥꯎ ꯃꯆꯥꯒ ꯑꯁ ꯒꯥꯔꯤ ꯑꯅꯧ ꯑꯅꯧꯕ ꯊꯑꯣꯧꯕ ꯃꯌꯥꯝꯁꯤ ꯂꯣꯏꯔꯦ
ꯑꯣ ꯆ ꯂꯝꯒꯗ ꯂꯩꯕ ꯅꯨꯡꯉꯥꯏꯌꯦ ꯃꯐꯝꯅꯤꯉꯣꯟ
ꯃꯥꯅꯦ
ꯅꯣꯡ ꯐꯥꯗꯣꯛ ꯆꯠꯄꯩꯔꯗꯤ ꯈꯪꯗꯦ ꯈꯣ ꯑꯗꯨꯑꯣꯏꯁꯨ ꯍꯥꯏꯗꯤ ꯏꯆꯤꯛ ꯆꯤꯛꯄꯒꯤ ꯇꯥꯏꯞꯇ ꯇꯧꯕ ꯍꯥꯏꯇꯥꯔꯦꯅꯦ ꯑꯗꯣ ꯑꯁ ꯃꯅꯨꯡꯗꯨꯗꯗꯤ ꯌꯥꯝ ꯋꯥꯍꯧꯤꯍꯦ ꯄꯣꯠ ꯆꯩꯒ ꯐꯪꯍꯧꯗꯦ ꯀꯔꯥ ꯑꯗꯒꯤ
ꯎꯝ ꯍꯧꯖꯤꯛꯇꯤ ꯅꯣꯏꯅ ꯆꯠꯂꯤꯁꯦ ꯆꯦꯔꯩ ꯍꯧꯧꯕꯔꯣꯝꯗ꯭ꯔꯣ
ꯍꯧꯕꯨꯗꯤ ꯎꯔꯝꯃꯤ ꯄꯥꯟꯗꯤ ꯄꯥꯜꯍꯧꯗꯦ ꯑꯩꯈꯣꯏꯅ ꯆꯠꯄ ꯃꯇꯝꯗꯨꯗ
ꯅꯣꯏ ꯆꯥꯔꯖꯀ ꯂꯨꯄꯥꯗꯣ ꯈꯥꯉꯝꯃꯣ ꯑꯩꯅꯦ ꯑꯗꯨꯗꯤ
ꯈꯪꯉꯤ ꯈꯪꯉꯤ ꯆꯠꯁ ꯆꯠꯁ ꯂꯨꯞ ꯗꯨꯣ ꯎꯔ ꯀꯩꯩꯅꯍꯣꯏ ꯆ ꯀꯗꯨ ꯂꯨꯈ ꯎꯔꯤꯕ
ꯃꯤꯒ ꯁꯤꯕꯗꯨ ꯈꯪꯉꯗ꯭ꯔꯣ ꯄꯨꯅ
ꯈꯑꯣꯣꯏ ꯈꯥꯑꯣ
ꯃꯆꯤꯟ ꯃꯅꯥꯎ ꯃꯣꯏ ꯐꯦꯃꯤꯂꯤ ꯂꯥꯛꯑꯒ ꯁꯤꯕꯗꯣ
ꯎꯝ ꯂꯨꯄꯗ
ꯎꯝ
ꯑꯁ ꯑꯗꯨ ꯃꯣꯏ ꯁꯣꯅꯥꯀꯟ ꯀꯩꯅꯣꯒ ꯂꯥꯟꯊꯣꯛ ꯌꯥꯝ ꯃꯥꯜꯂꯦ ꯋꯥꯡꯃꯗꯣ
ꯌꯥꯏ
ꯕꯣꯠꯀ ꯇꯣꯡꯉ ꯂꯥꯟꯊꯣꯛꯄ ꯌꯥ ꯃꯥꯜꯂꯦ
ꯑꯗꯨꯣꯝꯗꯤ ꯀꯩꯅꯣꯗ ꯍꯟꯇꯛ ꯂꯥꯟꯗ ꯃꯣꯏ ꯑꯍꯨꯝ ꯀꯩꯅꯣ ꯇꯧꯈꯤꯕꯗꯣ
ꯑꯣ ꯑꯗꯨꯨꯅꯥ ꯀꯟꯗꯅꯦꯕ
ꯎꯝ ꯄꯤꯕꯗꯤ ꯌꯥꯝ ꯂꯥꯞꯅꯩ ꯍꯥꯏꯕꯅꯦ
ꯑꯣ
ꯑꯖꯖꯤꯇꯤ ꯅꯥꯒꯥꯗꯨ ꯁꯦ ꯄꯣꯏꯁꯜꯂꯛꯇ꯭ꯔꯕꯅꯤꯅ ꯑꯩꯈꯣꯏ ꯀꯤꯖꯔꯦꯗꯅ
ꯎꯝ
ꯁꯝꯕꯤ ꯌꯥꯔꯦ ꯃꯨꯔ
ꯈꯪꯗꯦꯗꯦ ꯒ꯭ꯌꯥꯟ ꯃ ꯑꯣꯏꯅꯦꯟ ꯇꯥꯕ ꯅꯠꯇꯦꯗ ꯇꯧꯔꯔꯤꯁꯤ ꯅꯤꯡ ꯑꯅꯤꯉꯛꯀꯣꯏꯅꯤ ꯇꯧꯅꯛꯏꯁꯤꯡꯁꯤꯦ
ꯔꯤꯖꯣꯔꯠ
ꯂꯩꯕꯅꯤ ꯂꯩꯕꯅꯤ ꯅꯥꯀꯟ ꯅꯥꯀꯟ ꯑꯩꯅ ꯑꯩꯅ ꯑꯩꯅ ꯑꯣ ꯑꯩꯅ ꯌꯥꯝ ꯄꯥꯝꯕ ꯑꯃ ꯂꯩꯍꯧꯔꯤꯌꯦ ꯃꯣꯏꯒꯤ ꯑ ꯀꯩꯅꯣ ꯇꯧꯕꯤꯗꯣ ꯀꯔꯤ ꯁꯥꯏꯀꯜꯒꯤ ꯊꯧꯐꯝ ꯂꯩꯍꯧꯕ ꯀꯏꯤ ꯑꯗꯒꯤ ꯑ ꯑꯁꯅꯥ ꯑꯁꯣꯅꯥ ꯃꯄꯥꯟ ꯑꯣꯏ ꯀꯔꯤꯌꯥ ꯒ ꯌꯥꯝ ꯇꯧꯅꯕ ꯏꯁꯤꯡ ꯑꯗꯨꯒ ꯍꯥꯏꯔꯒ ꯇꯣꯡꯉꯒ ꯍꯥꯏꯕꯁ ꯑꯗꯨꯒꯨꯝꯕꯁ ꯌꯥꯝ ꯂꯩꯍꯧꯕꯅꯦ
ꯑꯥ
ꯑꯗꯨꯨꯝꯕꯗꯨꯅꯦꯕ ꯑꯩꯅ ꯄꯥꯝꯃꯤꯁꯦ ꯁꯥꯟꯅꯅꯤꯡꯉꯤꯁꯦ
ꯅꯣꯏꯅ ꯆꯠꯂꯤꯗꯨꯅ ꯅꯣꯏꯅ ꯆꯠꯂꯤꯕꯗꯨꯅ ꯔꯝꯔꯩꯅꯦꯕ
ꯑꯣ
ꯔꯤꯍꯥꯟ ꯑꯃꯁꯨ ꯂꯩꯔꯤꯕ ꯑꯗꯨꯅ ꯌꯥꯏꯉꯪꯄꯣꯛꯄꯤꯗ
ꯑꯥ
ꯑꯗꯨꯝ ꯅꯪ ꯆꯠꯂꯗꯤ ꯅꯪ ꯑꯣꯏꯃꯥ ꯍꯥꯏꯅꯤ
ꯑꯗꯨꯗꯤ ꯈꯪꯗꯦꯍꯦ
ꯑꯗꯨꯗꯤ ꯆꯜꯂꯒꯅꯤ ꯊꯣꯡ ꯍꯥꯏꯕꯤꯗꯣ
ꯑꯥ
ꯊꯣꯡ ꯍꯥꯏꯕꯤꯒ ꯂꯩꯌꯦꯕ
ꯑꯣ
ꯏꯁꯤꯡ ꯍꯟꯊꯔꯤꯕꯅꯤ ꯍꯧꯖꯤꯛ ꯌꯥꯟ ꯂꯩꯍꯧꯕꯅꯤ
ꯑꯣ
ꯎꯄꯥꯛ ꯀꯩꯗꯤ ꯑꯝꯇ ꯌꯥꯎꯗ꯭ꯔꯕ
ꯑꯣ ꯑꯃ ꯅꯣꯏꯒꯤ ꯑꯗꯣ ꯅꯥꯀꯟ ꯅꯠꯇ꯭ꯔꯣ ꯂꯝꯕꯤ ꯂꯝꯕꯤ ꯑꯃ ꯅꯧꯅ ꯁꯦꯝꯕꯒꯤ ꯌꯥꯝ ꯐꯖꯕ ꯑꯃ ꯂꯩꯕꯗꯣ ꯍꯥꯏꯗꯤ ꯃꯌꯥꯝꯅꯒ ꯐꯣꯇꯣꯒ ꯌꯥꯝ ꯅꯝꯃ ꯊꯥꯒꯠꯂꯛꯏꯅꯦ
ꯑꯣ ꯐꯔꯦ
ꯎꯝ ꯑꯗꯣ ꯆꯠꯅꯤꯡꯉꯤꯅꯦ
ꯐꯖꯕꯅꯦ ꯑꯗꯨꯝꯖꯨ
ꯐꯖꯩꯌꯦ
ꯂꯝꯕꯤ ꯑꯗꯨꯖꯨ ꯔꯤꯖꯣꯔꯠꯅꯦ
ꯑꯣ
ꯑꯃ ꯊꯥꯕ ꯊꯦꯡꯅꯗ꯭ꯔꯣ ꯐꯦꯟꯁꯤꯡ ꯊꯥꯕꯗꯣ
ꯑ ꯑꯗꯨ ꯀꯔꯣꯝ ꯅꯥꯀꯟꯗꯅꯣ ꯑꯗꯨꯗꯣ
ꯁꯤ ꯁꯑꯣꯝꯕꯨꯡꯗꯩ ꯍꯥꯏꯖꯤꯟꯗꯨꯏꯅꯦ ꯑꯗꯣ
ꯁꯑꯣꯝꯕꯨꯡꯗꯩꯩ ꯀꯔꯣꯝ ꯅꯥꯀꯟ ꯍꯥꯏꯒꯦ ꯈꯪꯗꯦꯕ ꯑꯗꯨꯗꯣ
ꯁꯑꯣꯝꯕꯨꯡ ꯗꯒꯤ ꯑꯣꯏꯔꯣꯝꯗ ꯍꯥꯏꯗꯨꯏꯅꯦ ꯁꯨꯝ ꯈꯪ ꯆꯠꯄꯗ ꯈꯪꯉꯅꯤ
ꯎꯝ
ꯁꯑꯣꯝꯕꯨꯡ ꯗꯒꯤ ꯑꯈꯣꯏꯔꯣꯝ ꯆꯠꯄ ꯂꯝꯕꯤ ꯑꯃ ꯍꯧꯖꯤꯛ ꯂꯣꯝꯒꯤ ꯆꯠꯄꯗ ꯂꯝꯕꯤ ꯑꯃ ꯁꯨꯝ ꯈꯪꯉꯅꯤ ꯅꯪ ꯇꯦꯖꯄꯨꯔꯗ ꯈꯤꯇꯪ ꯃꯤꯇꯔ ꯆꯥꯝꯃꯨꯛ ꯆꯠꯂꯒ ꯁꯨꯝ ꯎꯔꯅꯤ ꯅꯣꯏ ꯋꯥꯇꯣꯟꯒꯤ ꯍꯥꯏꯖꯕꯝꯗꯣ
ꯑꯥ
ꯍꯧꯖꯤꯛꯃꯤꯇꯔ ꯆꯥꯝꯃꯨꯛꯇꯪ ꯆꯠꯂꯒ ꯍꯥꯏꯖꯃꯟꯗꯨ ꯂꯩꯔꯝꯃꯅꯤ ꯀꯣꯏꯂꯥꯁ ꯂ ꯂꯪꯅ ꯊꯥꯔꯒ ꯑꯅꯧꯕ ꯊꯥꯕꯒꯤ
ꯑꯣ
ꯑꯗꯨꯏ ꯀꯩꯅꯣꯒ ꯆꯠꯄ ꯌꯥꯏꯌꯦ ꯁꯥꯏꯀꯨꯟꯗ
ꯀꯩꯕꯥ
ꯁꯥꯏꯈꯨꯜ ꯀꯩꯀꯥꯛ ꯂꯣꯏ ꯆꯠꯈꯤ ꯌꯥꯔꯦꯕ ꯑꯗꯨꯗꯒꯤ
ꯑꯣ ꯑꯗꯨꯝꯗꯤ ꯈꯪꯗꯦꯗ ꯂꯝ ꯀꯩꯅꯣ ꯇꯧꯕ
ꯎꯝ
ꯑꯣ ꯐꯔꯦ ꯑꯩꯖꯨ ꯇꯨꯝꯅꯤꯡ ꯈꯂ ꯎꯏꯔꯤꯌꯦꯦ ꯇꯧꯁ ꯍꯛꯆꯥꯡ ꯇꯨꯝꯃꯒꯦ ꯑ ꯕꯣꯜ ꯌꯦꯡꯒꯤꯗꯔꯣ ꯕꯣꯜ ꯌꯦꯡꯒꯗ꯭ꯔꯣ
ꯌꯦꯉꯗꯝ
ꯎꯝ ꯍ ꯌꯦꯉꯣ ꯌꯦꯉꯣ ꯑꯗꯨ
ꯐꯔꯦ ꯐꯔꯦ ꯑꯗꯨꯗꯤ
ꯎꯝ ꯀꯃ ꯊꯝ